ꯀꯥꯏ
ꯇꯥꯏꯌꯦ-ꯇꯥꯏꯌꯦ ꯋꯥꯔꯤ ꯅꯨꯡꯉꯥꯏꯔ ꯀꯥꯟꯁꯤꯗ ꯇꯠꯈ꯭ꯔꯦꯅꯦ
ꯍꯣꯏꯗ ꯅ ꯇꯧ ꯋꯥꯂꯦ
ꯍꯥ
ꯐꯥꯎ ꯐꯗꯤ ꯇꯥꯕ꯭ꯔꯣ
ꯀꯩꯅꯣ ꯅꯪ ꯂꯥꯎꯏꯗꯣ
ꯑꯁ ꯀꯔꯤꯁꯨ ꯇꯧꯅꯤꯉꯥꯏ ꯂꯥꯎꯕ ꯁꯥꯟꯅꯕ
ꯑꯁ ꯅꯪꯁꯨ ꯑꯣꯟꯊꯣꯛꯅ ꯒ꯭ꯌꯥꯟ ꯇꯥꯈꯤꯗꯦ ꯑꯗꯨꯃꯥꯏꯅ ꯂꯥꯎ ꯀꯣꯛꯄ ꯌꯥꯗꯦꯅꯦ ꯐꯖꯅ
ꯁꯤ ꯃꯣꯏꯗ ꯁꯣꯝꯗ ꯌꯥꯗꯕ ꯑꯃ ꯂꯩꯕꯒꯤ
ꯑꯗꯨ
ꯑꯩ ꯋꯥ ꯉꯥꯡꯅꯤꯡꯗ꯭ꯔꯦ ꯍꯣꯏꯅꯦ ꯐꯩꯌꯦ ꯐꯩꯌꯦ ꯅꯪꯒꯤꯗꯤꯅ ꯎꯄꯥꯏ ꯂꯩꯇꯦ꯫ ꯇꯥꯎꯅꯤꯡꯕ ꯇꯧꯔꯣ ꯑꯗꯨꯒꯨꯝꯕꯗꯤ꯫ ꯈꯔ ꯆꯦꯛꯁꯤꯟꯕ ꯐꯩ ꯍꯥꯏꯕꯅꯤꯗ ꯑꯩꯅ ꯍꯥꯏꯕꯗꯤ꯫
ꯆꯦꯛꯁꯤꯟꯕ ꯃꯤꯅ ꯆꯦꯛ ꯌꯨꯝ ꯁꯥꯕ꯫
ꯎꯝ꯫
ꯅꯠꯇ꯭ꯔꯥ꯫
ꯎꯝ
ꯁ
ꯑꯦ ꯋꯥ ꯉꯥꯡꯅꯤꯡꯗ꯭ꯔꯦꯗ ꯅꯪ-ꯅꯪ
ꯑꯁ ꯇꯧꯐꯝ ꯈꯪꯗ꯭ꯔꯦꯅꯦꯁ
ꯇꯧꯐꯝ ꯈꯪꯗ꯭ꯔꯦ ꯅ ꯅꯨꯡꯁꯥ-ꯅꯨꯡꯁꯥ ꯊꯣꯛꯏꯕ꯭ꯔꯣ ꯍꯧꯖꯤꯛꯐꯥꯎ ꯅꯨꯃꯤꯠ ꯇꯥꯗ꯭ꯔꯤꯕꯣ
ꯍꯣꯏ
ꯉꯁꯤ ꯑꯌꯨꯛ ꯀꯩ ꯌꯦꯟꯖꯥꯡ ꯆꯥꯕ꯭ꯔꯣ꯫
ꯇꯥꯏꯌꯦ ꯇꯥꯏ꯫ ꯆꯥꯛ ꯊꯨꯡꯒꯤꯔꯣꯏꯗ꯭ꯔꯣ ꯅꯣꯏꯗꯤ꯫
ꯑꯩꯈꯣꯏꯗꯤ ꯋꯥꯠꯂꯤꯌꯦ꯫
ꯏꯁ ꯃꯝꯒꯗꯣꯕ ꯀꯌꯥꯝ ꯋꯥꯠꯂꯤꯒꯦ꯫
ꯋꯥꯠꯂꯤꯅ ꯅꯨꯡꯁꯥꯁꯦ ꯂꯩꯔꯤꯌꯦ ꯅꯨꯃꯤꯠ ꯇꯥꯗ꯭ꯔꯤꯌꯦ꯫ ꯄꯨꯨꯝꯃꯉꯥ ꯇꯥꯗ ꯉꯥꯏꯔꯤꯅ꯫
ꯅꯨꯡꯁꯥꯕꯨꯗꯤ ꯍꯣꯔꯦꯟ ꯄꯨꯡ ꯇꯔꯨꯛꯇ ꯇꯔꯨꯛꯇ ꯀꯩꯅꯣ ꯇꯧꯕꯅꯤꯗ꯫ ꯑꯁ꯫ ꯂꯥꯟ ꯕꯣꯜ ꯁꯥꯟꯅꯔꯒ ꯈꯣꯡ ꯁꯣꯛꯄꯒꯤ ꯑꯁ ꯆꯠꯄꯁꯨ ꯌꯥꯗ꯭ꯔꯦ꯫
ꯎꯝ꯫
ꯑꯉꯥꯡ ꯃꯆꯥ ꯑꯩꯈꯣꯏꯅ ꯑꯁ ꯀꯥꯎꯕꯤꯕꯕꯨ꯫
ꯑꯁ ꯂꯣꯏꯔꯦ꯫ ꯕꯣꯜ ꯁꯣꯛꯄꯀꯥꯟꯗ꯫ ꯎꯝ ꯈꯣꯡ ꯁꯣꯛꯄ ꯀꯥꯟꯗꯗꯤ ꯃꯄꯥꯟ ꯊꯣꯛꯄꯗꯤ ꯌꯥꯔꯝꯃꯔꯣꯏ꯫ ꯑꯗꯨꯃꯥꯏꯅ ꯇꯧꯒꯟꯕꯅꯦ ꯃꯤꯁꯤꯡꯁꯦ ꯑꯗꯨ ꯅꯪ ꯍꯥꯏꯅ꯫ ꯅꯪ ꯍꯥꯏꯕ ꯅꯠꯇꯕ ꯑꯇꯣꯞꯄ ꯃꯤ ꯍꯥꯏꯕꯅꯤꯗ ꯑꯩꯅ ꯍꯥꯏꯕꯗꯤ꯫
ꯑꯝ ꯃꯣꯏꯗꯤ ꯁꯣꯛꯂꯝꯃꯣꯏꯍꯦ ꯑꯩꯉꯣꯟꯗ ꯀꯥꯎꯕꯗꯨꯕꯨ꯫
ꯑꯩꯔꯣ꯫
ꯅꯠꯇꯦꯕ ꯑꯩꯉꯣꯟꯗ ꯀꯥꯎꯕ ꯃꯤꯗꯣ ꯃꯥꯗꯤ ꯁꯣꯛꯇꯦꯕ꯫
ꯎꯝ꯫
ꯑꯩꯅ ꯑꯣꯏꯅ ꯁꯣꯛꯄ꯫
ꯑꯣ꯫
ꯑꯩꯅ ꯕꯣꯜ ꯄꯨꯔꯛꯄꯀꯥꯟꯗ ꯃꯣꯏꯅ ꯀꯥꯎꯕ꯫
ꯈꯔ ꯈꯔ ꯁꯅꯔꯗꯤ ꯁꯥꯟꯅꯔꯗꯤ ꯈꯔ ꯈꯔ ꯁꯣꯛꯄ ꯇꯥꯕꯅꯦ꯫
ꯑꯣ꯫ ꯅꯪ ꯅꯪꯅ ꯅꯪꯅ ꯌꯦꯡꯁꯤꯟꯕꯤꯗꯕꯩꯅꯦ ꯁꯣꯛꯏꯗꯣ꯫
ꯎꯝ ꯎꯝ ꯎꯝ꯫
ꯈꯔ ꯈꯔꯗꯤ ꯌꯦꯡꯁꯤꯟꯕ ꯐꯩ꯫
ꯃꯊꯪꯗ ꯌꯦꯡꯁꯤꯟꯕꯤꯔꯒ ꯂꯣꯏꯔꯦ ꯀꯩꯗꯧꯔꯒꯦ꯫
ꯎꯝ ꯅꯪꯁꯦ ꯑꯩꯕꯨ ꯅꯨꯡꯁꯤꯗꯕ ꯃꯥꯜꯂꯦꯗ
ꯀꯔꯤꯅꯣ
ꯑꯩꯕꯨ ꯅꯨꯡꯁꯤꯗꯕ ꯃꯥꯜꯂꯦꯕ
ꯎꯝ ꯈꯅꯤꯡꯕ ꯈꯜꯂꯣꯑꯣ ꯈꯅꯤꯡꯕ ꯈꯜꯂꯣꯑꯣ
ꯍ ꯈꯟꯗꯕ ꯌꯥꯗꯕꯅꯤꯅꯦ ꯏꯁ
ꯋꯥ ꯉꯥꯡꯕꯨꯗꯤ ꯍꯩꯔꯤꯍꯦ ꯍꯩꯇꯦ ꯍꯩꯇꯦ ꯍꯥꯏꯔꯒ ꯌꯥꯝ ꯌꯥ ꯅꯣꯏꯗꯤ ꯏꯁꯤꯡ ꯃꯔꯥꯡ ꯀꯥꯏꯕ꯭ꯔꯣ ꯅꯨꯡꯉꯥꯏꯕ꯭ꯔꯣ ꯍꯣꯏꯅꯦ ꯃꯤꯗꯤꯅꯦ ꯅꯪꯉꯣꯟꯗ ꯃꯤꯅ ꯀꯅꯥ ꯍꯥꯏꯗꯦꯅꯦ ꯀꯅꯥꯁꯨ ꯍꯥꯏꯗꯦ ꯅꯪ ꯃꯤ ꯅꯠꯇꯦ ꯍꯥꯏꯕ
ꯂꯥꯏꯔꯤꯛ ꯇꯝꯔꯛꯄꯒꯤꯅꯦ ꯍꯩꯔꯤꯗꯣ꯫
ꯍꯣꯏꯅꯦ ꯍꯣꯏꯅꯦ ꯐꯩꯅꯦ꯫
ꯅꯣꯏꯗꯧꯅ ꯍꯥꯏꯔꯗꯤ ꯑꯩꯈꯣꯏꯁꯨ꯫ ꯆꯥꯎꯊꯣꯛꯅ ꯍꯤꯡꯕ ꯌꯥꯕ ꯑꯩꯈꯣꯏꯗꯤ ꯑꯗꯨꯃꯥꯏꯅ ꯍꯩꯇꯕꯅꯤꯅ ꯎꯄꯥꯏ ꯂꯩꯇꯦ꯫
ꯏꯁ ꯏꯁ ꯏꯁ ꯏꯁ ꯏꯁ ꯇꯧꯔꯤꯁꯤ ꯌꯦꯉꯣ꯫ ꯍꯩꯇꯕ ꯌꯥꯝ ꯁꯥꯔꯤꯗꯣ꯫
ꯍꯩꯇꯦ ꯑꯩꯈꯣꯏꯗꯤ ꯀꯔꯤꯁꯨ ꯈꯪꯗꯦ꯫
ꯈꯪꯂꯝꯃꯔꯣꯏ꯫
ꯅꯣꯏ ꯏꯁꯤꯡꯗꯤ ꯅꯨꯡꯉꯥꯏꯕ꯭ꯔꯣ꯫
ꯏꯁꯤꯡꯒꯤ ꯋꯥꯗꯤ꯫ ꯁꯃꯨꯗ꯭ꯔꯨꯗ ꯂꯩꯕꯒ ꯆꯞ ꯃꯥꯟꯅꯩ
ꯍꯥꯏꯗꯤ ꯆꯤꯡ ꯏꯁꯤꯡꯗꯤ ꯌꯥꯝ ꯐꯩꯗꯅꯀꯣ
ꯑꯣ ꯑꯩꯈꯣꯏꯗꯤ ꯑꯩꯈꯣꯏ ꯈꯨꯟꯗꯤ ꯅꯣꯡꯉꯥꯟ ꯆꯨꯒꯟꯕꯅꯦ
ꯅꯈꯣꯏ ꯈꯨꯟꯗꯤ
ꯅꯣꯡ ꯌꯥꯝ ꯆꯨꯑꯦꯕ ꯑꯗꯨꯝ
ꯑꯣ ꯑꯩꯅ ꯍꯥꯏꯕꯗꯤꯀꯣ ꯅꯣꯡ ꯆꯨꯕꯒꯤ ꯋꯥ ꯅꯠꯇꯕ ꯅꯣꯡꯒꯤ ꯂꯤꯁꯤꯡ ꯅꯠꯇꯕ ꯑꯩꯅ ꯍꯥꯏꯕꯗꯤ
ꯍꯣꯏ ꯏꯁꯤꯡ ꯑꯩꯈꯣꯏ ꯏꯁꯤꯡꯕꯨꯗꯤ ꯍꯣꯏ ꯃꯔꯛ ꯃꯔꯛꯇ ꯋꯥꯏ ꯀꯩꯅꯣꯗ ꯅꯣꯡꯁꯥ ꯣꯡꯁꯥ ꯀꯟꯕꯩ ꯃꯇꯝꯗ
ꯑꯣ
ꯌꯥꯝ ꯋꯥꯕꯗꯤ ꯅꯠꯇꯦꯗ ꯑꯗꯨꯝ ꯏꯁꯤꯡꯗꯣ ꯈꯔ ꯃꯆꯥ ꯑꯣꯏꯕ ꯄꯤꯛꯄ
ꯑꯣ ꯑꯣ ꯄꯥꯏꯞꯇꯣ ꯇꯥꯔꯛꯄꯗꯨꯣꯀꯣ
ꯍꯣꯏ
ꯊꯟꯅ ꯇꯥꯗꯕꯗꯣ
ꯎꯝ
ꯑꯁ ꯑꯪ ꯍꯣꯏꯅꯦ ꯐꯪꯉꯗꯤ ꯐꯔꯅꯦ ꯑꯩꯈꯣꯏꯗꯤ ꯁꯤꯗꯗꯤ ꯇꯣꯇꯤ ꯇꯥꯗꯦꯅ ꯂꯩꯔꯤꯅꯦ ꯈꯨꯟꯁꯨ ꯅꯠꯇꯕꯅꯤꯅ
ꯄꯩꯁꯥ ꯌꯥꯝ ꯇꯤꯡꯉ꯭ꯔꯝꯃꯅꯤꯅꯦ
ꯇꯤꯡꯉꯦ ꯇꯤꯡꯉꯦ
ꯑꯩꯈꯣꯏꯗ ꯂꯥꯛꯑꯈ꯭ꯔꯣ
ꯍꯣꯏ ꯂꯥꯛꯑꯒꯦ ꯍꯣꯔꯦꯟ ꯃꯐꯝꯒ ꯍꯥꯏꯔꯛꯑꯣ ꯂꯥꯛꯑꯒꯦ ꯑꯣꯛꯅꯕ ꯊꯣꯛꯂꯛꯑꯣ
ꯎꯝ ꯍꯣꯔꯦꯟꯗꯤ ꯌꯥꯈꯤꯔꯣꯏꯍꯦ ꯁꯛ ꯎꯅꯗ꯭ꯔꯤ
ꯆꯦ ꯑꯗꯨꯅꯦꯕ
ꯁꯛ ꯎꯅꯔꯒ ꯑꯗꯨꯝ ꯌꯥꯔꯗꯤ ꯑꯗꯨꯝ ꯆꯦꯜꯂꯁꯦꯕ
ꯏꯁ ꯁꯛ ꯌꯥꯝ ꯌꯦꯡꯕꯩ ꯃꯑꯣꯡꯅꯤꯅꯦ ꯍꯥ
ꯑꯗꯨꯏ ꯅꯠꯇꯦꯍꯦ ꯏꯁ ꯊꯤ ꯑꯩꯗꯤ ꯀꯥꯏꯗꯒꯤ ꯌꯣꯡ ꯃꯥꯜꯂꯦ
ꯅꯪꯁꯨ ꯁꯛ ꯌꯥꯝ ꯌꯦꯡ ꯈꯟꯗꯧ ꯃꯥꯜꯂꯦꯍꯦ ꯅꯁꯛꯇꯣ
ꯑꯩ ꯑꯩ ꯁꯛ ꯌꯥꯝ ꯊꯤꯕꯅꯦꯕ ꯁꯛ ꯌꯦꯡꯕ ꯅꯠꯇꯕ ꯑꯗꯨꯝ ꯃꯥꯏ ꯃꯤꯠ ꯈꯪꯅꯔꯒ ꯑꯗꯨꯅ ꯐꯠꯇ꯭ꯔꯣ
ꯐꯩꯌꯦ ꯐꯩꯌꯦ ꯅꯪꯁꯤꯁꯨ ꯒ꯭ꯌꯥꯟ ꯇꯥꯒꯤꯗ꯭ꯔꯦꯍꯦ
ꯑꯍ ꯑꯩ ꯍꯩꯇꯦꯕ ꯌꯥꯝꯅ ꯏꯁ
ꯃꯤꯅ ꯀꯩꯩꯅꯣ ꯇꯧꯕ ꯑꯣꯏꯔꯒ ꯑꯁ ꯅꯪꯅ ꯑꯃꯨꯛ
ꯑꯩꯗꯤ ꯋꯥ ꯉꯥꯡꯅꯕꯁꯦ ꯋꯥ ꯉꯥꯡꯅꯕ__ ꯌꯥꯝ ꯀꯩꯅꯣ ꯇꯧꯋꯦꯕ ꯌꯥꯝ ꯁꯣꯏꯒꯜꯂꯦꯕ
ꯎꯝ ꯁꯣꯏꯗꯦ ꯁꯣꯏꯗꯦ
ꯑꯩꯅ ꯑꯩꯅ ꯈꯟ ꯑꯩꯅ ꯈꯟꯕꯅ ꯃꯔꯣꯜ ꯑꯃ ꯉꯥꯡꯊꯣꯔꯛ__ ꯄꯅ ꯃꯔꯣꯜ ꯑꯃ ꯑꯗꯨꯝ ꯇꯧꯔꯛꯀꯅꯤꯕ ꯑꯩꯁꯦ
ꯅꯪꯅ ꯍꯧꯖꯤꯛ ꯍꯥꯏꯗꯣ ꯑꯗꯨꯃꯥꯏꯅ ꯍꯥꯏꯌꯣ ꯑꯩꯅ ꯈꯟꯕꯅ ꯑꯃ ꯉꯥꯡꯂꯛꯄꯅ ꯑꯃ ꯍꯥꯏꯌꯣ ꯃꯔꯣꯟ ꯑꯃ ꯍꯥꯏꯒꯅꯨꯋꯣ
ꯑꯩꯅ ꯈꯟꯕꯅ ꯑꯃ ꯉꯥꯡꯊꯣꯔꯛꯄꯅ ꯑꯃ ꯑꯗꯨꯃꯥꯏ ꯍꯥꯏꯌꯣ
ꯑꯥ ꯏꯁꯩ ꯁꯛꯄ ꯌꯥꯕ꯭ꯔꯣ
ꯌꯥꯕ ꯃꯥꯜꯂꯦ ꯃꯣꯏꯗꯤ ꯀꯩꯅꯣ ꯇꯧꯔꯗꯤ ꯃꯩꯇꯩꯂꯣꯟ ꯑꯣꯏꯔꯗꯤ ꯁꯛ ꯄ ꯌꯥꯏ ꯁꯪꯂꯛꯑꯣꯅꯦ ꯇꯥꯒꯦꯅꯦ ꯑꯣꯏꯔꯛꯄꯅ ꯑꯃ ꯑꯪꯠꯇꯣ ꯑꯗꯨꯅꯦ
ꯑꯩꯗꯤ ꯁꯤꯔꯦꯍꯦ ꯉꯁꯤꯁꯦ
ꯑꯦꯍ ꯑꯩꯒ ꯊꯦꯡꯅꯕꯒꯤ ꯑꯩꯒꯨꯝꯕ ꯃꯤ ꯑꯇꯣꯞꯄ ꯊꯦꯡꯅꯗꯕ꯭ꯔꯣ
ꯊꯦꯡꯅꯗꯦ ꯍꯣꯏ ꯍꯥꯏꯗꯤ ꯑꯥ ꯃꯤ ꯍꯥꯏꯕꯁꯤꯗꯤ ꯃꯁꯥ ꯃꯁꯥꯒꯤ ꯑꯗꯨꯝ ꯇꯣꯉꯥꯟꯕ ꯑꯃꯗꯤ ꯂꯩꯌꯦ
ꯑ ꯁꯤꯕꯨ ꯁꯤꯗ꯭ꯔꯗꯤ ꯖꯥꯠ ꯖꯥꯠꯅꯦꯗꯣ
ꯎꯝ ꯃꯤ ꯂꯣꯏꯅꯃꯛ ꯃꯥꯟꯅꯧ ꯍꯥꯏꯕꯗꯤ ꯌꯥꯗꯕꯅꯤꯅ ꯇꯣꯉꯥꯟ ꯇꯣꯉꯥꯟ ꯂꯣꯏ ꯊꯦꯡꯅꯩ ꯍꯥꯏꯇꯥꯔꯦ
ꯎꯝ ꯊꯦꯡꯅꯍꯧꯕꯁꯨ ꯇꯣꯡꯉꯥꯟ ꯃꯨꯕꯁꯨ ꯇꯣꯡꯉꯥꯟ
ꯑꯗꯨ ꯑꯩꯁꯨ ꯇꯣꯉꯥꯟꯕ꯭ꯔꯣ
ꯅꯪꯕꯨꯗꯤ ꯈꯪꯗꯦꯍꯦ ꯑꯩꯗꯤ ꯑꯁ ꯑꯩꯗꯤ ꯌꯥꯝ ꯇꯣꯡꯉꯥꯜꯂꯦ ꯃꯤꯗꯩ
ꯅꯠꯇꯦ ꯑꯩꯅ ꯍꯥꯏꯅꯤꯡꯕꯅꯀꯣ ꯃꯤꯅ ꯑꯇꯣꯞꯄ ꯅꯪ ꯐꯥꯎꯅꯕ ꯀꯥꯟꯗ ꯑꯩ ꯁꯨꯃꯥꯏꯅ ꯁꯥꯟꯅꯔꯤꯕ ꯑꯗꯨꯃꯥꯏꯅ ꯅꯪꯁꯨ ꯇꯧꯔꯛꯄ꯭ꯔꯥ ꯃꯤꯅ ꯑꯗꯨꯃꯥꯏ ꯑꯩꯅ ꯍꯥꯏꯕꯗꯤ ꯑꯩꯒ ꯃꯤꯒ ꯁꯥꯟꯅꯕ ꯀꯥꯟꯗ ꯑꯇꯣꯞꯄꯒ ꯁꯥꯟꯅꯕ ꯀꯥꯟꯗ ꯀꯦꯝ ꯀꯩꯅꯣꯝꯃ ꯇꯧꯕ꯭ꯔꯥ
ꯎꯝꯍ ꯑꯩꯗꯤ ꯅꯨꯄꯤꯒ ꯄꯥꯛ ꯁꯥꯅꯗꯦ
ꯑꯦ ꯑꯗꯨ ꯍꯥꯏꯔꯒ ꯅꯣꯡ ꯆꯨꯕ ꯃꯥꯜꯂꯦ
ꯅꯣꯡ
ꯅꯣꯡ ꯆꯨꯕ ꯃꯥꯜꯂꯦ ꯍ‌ꯣꯏ ꯑꯁ ꯐꯖꯔꯦ ꯕ꯭ꯂꯦꯡꯀꯦꯠ ꯇꯤꯡꯍꯧꯕꯅꯤ
ꯎꯝ ꯑꯩꯗꯤ ꯑꯩꯗꯤ ꯁꯣꯝꯗ ꯅꯣꯡ ꯆꯨꯃꯟꯕꯒꯤ ꯐꯤ ꯁꯨꯅꯉꯥꯏ ꯃꯌꯥꯝ ꯂꯩ ꯁꯨꯗꯦ ꯍꯥꯞꯅꯉꯥꯏꯖꯨ ꯂꯩꯇ꯭ꯔꯦ ꯑꯟꯗꯔꯋ‌ꯦꯌꯔ ꯑꯟꯗꯔꯋ‌ꯦꯌꯔ ꯐꯥꯎ ꯃ‌ꯣꯠꯈ꯭ꯔꯦ
ꯑꯁ ꯂ‌ꯣꯏꯔꯦꯍ‌ꯦ
ꯌꯥꯗ꯭ꯔꯦ ꯅꯣꯡ ꯌꯥꯝ ꯇꯥꯕꯒꯤꯀꯣ
ꯎꯝ
ꯐꯤ ꯁꯨꯔꯒ ꯀꯩꯅꯣ
ꯍꯣꯏ ꯅꯣꯡ ꯌꯥꯝ ꯇꯥꯕꯒꯤꯅꯤ
ꯀꯔꯤ ꯃꯅꯝ ꯍꯥꯏꯕ꯭ꯔꯥ ꯃꯣꯏ ꯀꯣꯛꯐꯥꯏꯒ ꯀꯥꯕꯗꯣ
ꯍꯣꯏꯅꯦ ꯀꯪꯕ ꯀꯪꯗꯕꯒꯤꯅꯦ
ꯑꯩꯈꯣꯏ ꯈꯨꯟꯗꯤ ꯏꯪꯕ ꯏꯪꯕꯒꯤ
ꯑꯣ
ꯑꯩꯁ ꯌꯥꯝ ꯀꯟꯅ ꯇꯥꯕ꯭ꯔꯣ ꯈꯖꯤꯛ ꯈꯖꯤꯛ ꯇꯥꯕ꯭ꯔꯥ
ꯑꯁ ꯑꯩꯒꯤ ꯐꯤꯔꯣꯟꯗꯣ ꯂꯧꯁꯤꯜꯂꯝꯒꯗꯧ ꯃꯥꯜꯂꯦꯀꯣ ꯏꯃꯥꯅ ꯑꯩ ꯊꯣꯛꯄꯗꯤ ꯗ꯭ꯔꯦ
ꯍ ꯂꯧꯁꯜꯂꯝꯒꯅꯤꯗ ꯃꯄꯥꯟꯗ ꯂꯩꯕꯅꯤꯅ ꯈ‌ꯣꯏ ꯃꯥꯗꯤ ꯌꯥꯝ ꯐꯕꯅꯦ
ꯅꯣꯏ ꯃꯥꯗꯤ ꯌꯥꯝ ꯐꯩ ꯑꯩꯈꯣꯏ ꯃꯥꯗꯤ
ꯑꯩꯈꯣꯏ ꯑꯩꯈꯣꯏ ꯃꯥꯗꯤ ꯌꯥꯝ ꯐꯩ ꯍꯥꯏꯗꯤ ꯉꯔꯥꯡꯗꯣ ꯑꯩꯈꯣꯏ ꯊꯔꯣꯏ ꯊ‌ꯣꯡꯕ ꯆꯥꯏꯕ ꯊꯔꯣꯏ ꯊ‌ꯣꯡꯕ ꯀꯥꯟ ꯃꯥ ꯑꯣꯛꯁꯥ ꯍꯥꯞꯄ ꯑꯩ ꯑꯣꯛꯁꯥ ꯆꯥꯗꯦꯕ ꯊꯔꯣꯏꯁꯨ ꯆꯥꯅꯤꯡꯕ ꯑꯗꯨꯅ ꯃꯥꯁꯦ ꯆꯥꯛ ꯆꯔꯁꯤ ꯂꯥꯛꯑꯣ ꯍꯥꯏ ꯑꯩꯅ ꯍꯥꯏ ꯀꯩ ꯏꯟꯖꯥꯡ ꯊꯣꯡꯕ꯭ꯔꯣ ꯏꯃꯥ ꯍꯥꯏ ꯃꯥꯥꯅ ꯊꯔꯣꯏꯒ ꯑꯣꯛꯁꯥ ꯊꯣꯡꯉ‌ꯦ ꯍꯥꯏ ꯑꯩꯅ ꯁꯥꯎꯔꯦ ꯑꯩ ꯑꯣꯛꯁꯥ ꯆꯥ ꯗꯦ ꯍꯥꯏꯕ ꯅꯪ ꯈꯪꯉꯤ ꯅꯠꯇ꯭ꯔꯣ ꯀꯩꯒꯤ ꯊꯔꯣꯏ ꯍꯥꯞꯄꯤꯅꯣ ꯑꯩꯅ ꯁꯥꯎꯔ ꯍꯥꯏꯕꯗꯣ ꯁꯥꯎꯗꯤ ꯁꯥꯎꯗꯦ ꯑꯗꯨ ꯑꯣꯏꯔꯁꯨ ꯑꯗꯨꯝ ꯅꯨꯡꯉꯥꯏꯇꯕꯒꯤ ꯃꯁꯛ
ꯍꯣꯏꯅꯦ ꯍꯣꯏꯅꯦ ꯑꯩꯈꯣꯏꯖꯨ ꯑꯗꯨꯝ ꯌꯥꯅꯤꯡꯗ꯭ꯔꯗꯤ ꯑꯗꯨꯝ ꯉꯥꯡꯕꯅꯦ ꯑꯗꯨꯒꯤ ꯑꯣꯏꯔꯝꯒꯅꯦꯕ ꯅꯪ
ꯍꯣꯏꯅꯦ ꯑꯗꯨ ꯅꯣꯏ ꯆꯥꯔꯣ ꯑꯩ ꯆꯥꯅꯤꯡꯗꯦ ꯍꯥꯏꯕꯗꯣ ꯑꯩꯈꯣꯏ ꯏꯃꯥꯥꯁꯦ ꯆꯥꯛꯈꯨꯝꯗ ꯊꯣꯛꯑꯒ ꯑꯩꯒꯤ ꯆꯥꯥꯛ ꯑꯃ ꯊꯣꯡꯕꯤꯔꯤꯕ ꯑꯩꯈꯣꯏ ꯄꯥꯅꯗꯤ ꯆꯥꯛ ꯊꯤꯔꯣ ꯆꯥꯛ ꯆꯥꯔꯁꯦ ꯆꯥꯛ ꯆꯥꯔꯁꯦ ꯍꯥꯏꯕ ꯏꯃꯥꯅ ꯑꯩꯒꯤꯗꯃꯛ ꯈꯪꯕꯤꯔꯒ ꯏꯟꯁꯥꯡ ꯑꯃꯃꯨꯛ ꯊꯣꯡꯕꯤꯌ‌ꯦ ꯑꯁ ꯑꯕ‌ꯦꯝꯃꯥ ꯑꯁ ꯑꯩ ꯌꯥꯝ ꯅꯨꯡꯁꯤꯕ ꯃꯥꯜꯂ‌ꯦ ꯏꯃꯥꯁꯦ ꯗꯨꯃꯥꯏ ꯈꯜꯂ‌ꯦ ꯏꯃꯥꯒꯤ ꯅꯨꯡꯁꯤꯕꯗꯣ ꯈꯪꯕꯤꯕ ꯗꯨꯃꯥꯏꯅ
ꯑꯩꯈꯣꯏ ꯏꯃꯥꯗꯤ ꯑꯁ ꯂꯨꯄꯥ ꯇꯔꯥ ꯅꯤꯔꯁꯨ ꯐꯨꯒ‌ꯦ ꯇꯧꯋꯦ
ꯍꯥꯏꯕꯗꯤ ꯄꯩꯁꯥ ꯇꯥꯟꯕꯗꯤ ꯋꯥꯕꯅꯤꯅꯀꯣ ꯑꯗꯨꯒꯤ ꯑꯣꯏꯔꯝꯕꯁꯨ ꯌꯥꯏꯌ‌ꯦ
ꯈꯔ ꯂꯥꯏꯔꯕ ꯈꯔ ꯑꯣꯏꯕ ꯑꯣꯏꯕꯒꯤꯀꯣ
ꯎꯝ
ꯌꯥꯗꯦꯕ
ꯂꯩꯔꯒ ꯃꯣꯏꯁꯨ ꯄꯤꯅꯤꯡꯂꯝꯒꯅꯤꯌꯦ ꯃꯆꯥꯥꯒꯤ ꯍꯥꯏꯗꯤ ꯃꯤꯃꯥꯡ ꯊꯣꯛꯄ ꯀꯥꯟꯗ ꯆ‌ꯣꯞꯍꯟꯅꯤꯡꯗꯦꯕ ꯎꯝ ꯂꯩꯇꯕꯩꯅ‌ꯦ ꯑꯩꯈꯣꯏꯅ ꯒ꯭ꯌꯥꯟ ꯇꯥꯒꯗꯕꯅꯤ ꯑꯗꯨ ꯍꯥꯏꯗꯤ ꯅꯥꯔꯛ ꯈꯣꯠꯂꯛꯄ ꯀꯥꯟꯗ ꯄꯩꯁꯥ ꯂꯩꯇ꯭ꯔꯗꯤ ꯎꯄꯥꯏ ꯂꯩꯇꯦꯗꯅ ꯈꯨꯗꯛ ꯈꯨꯗꯛꯇ ꯗꯤ ꯒ꯭ꯌꯥꯟ ꯇꯥꯅꯒꯗꯕꯅꯤ
ꯇꯤ ꯅꯤꯗ꯭ꯔꯦꯗ ꯍꯥꯟꯅ ꯑꯗꯨꯝ ꯃꯈꯣꯏꯅ ꯁ꯭ꯀꯨꯜ ꯀꯥꯔꯤꯉꯥꯟꯗ
ꯎꯝ ꯅꯨꯡꯇꯤꯒꯤꯅꯤꯅꯗꯤ ꯁꯥꯎꯕ ꯇꯥꯕꯅꯦ
ꯅꯨꯡꯇꯤ ꯅꯤꯕꯅ ꯇꯕ ꯑꯗꯨꯝ ꯃꯔꯛ ꯃꯔꯛꯇ ꯅꯤ ꯅꯤꯕꯁꯨ ꯂꯩꯇꯦ ꯂꯩꯇꯦ ꯑꯗꯨꯝ
ꯎꯝ ꯂꯩꯇꯕꯒꯤ ꯇꯟꯖꯥ ꯑꯣꯏꯔꯝꯕ ꯌꯥꯏ
ꯍꯣꯏ ꯑꯁ ꯌꯥꯝ ꯋꯥꯅ ꯍꯤꯡꯂꯛꯄ ꯄꯨꯟꯁꯤꯅꯦꯗ
ꯎꯝ ꯂꯨꯅ ꯇꯧ ꯇꯧꯕꯤꯔꯨꯀꯣ ꯃꯊꯪꯗ
ꯍꯥꯥ
ꯂꯨꯅ ꯇꯧꯕꯤꯔꯣꯕ ꯑꯩꯈꯣꯏꯕꯨ ꯐꯖꯅ ꯋꯥꯅ ꯁꯦꯝꯂꯛꯄ ꯁꯦꯝꯂꯛꯄꯅꯦꯕ ꯃꯣꯏꯅꯀꯣ
ꯑꯁ ꯂꯨꯅ ꯇꯧꯕꯤꯒꯦꯔ ꯊꯕꯛ ꯇꯧꯕ ꯉꯝꯗ꯭ꯔꯦꯅꯦꯍꯦ
ꯊꯕꯛ ꯇꯧꯗ꯭ꯔꯁꯨ ꯇꯧꯕ